ꯇꯥꯕ꯭ꯔꯣ
ꯍꯜꯂꯣ
ꯍꯂꯣ
ꯍꯜꯂꯣ ꯇꯌꯦ
ꯇꯥꯕ꯭ꯔꯣ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯑ ꯁꯨꯝ ꯂꯩꯔꯝꯕꯅꯦ ꯅꯪꯗꯤ
ꯕꯣꯔ ꯌꯦꯡꯕ ꯂꯣꯏꯔꯒ ꯂꯩꯌꯦ
ꯎꯝ ꯅꯟ ꯀꯩꯅꯣꯔꯣ ꯁꯤ ꯑꯥꯔꯣ
ꯃꯥꯅꯤ ꯀꯥꯏꯅꯣ
ꯑꯩꯁꯨꯅꯦ ꯀꯤꯌꯥꯔꯒꯤ ꯕꯣꯜ ꯁꯅꯈ꯭ꯔꯕꯣ
ꯃꯥꯒꯤꯗꯤ ꯋꯥꯠꯂꯤꯗ ꯗꯦꯠ ꯐꯣꯔꯗꯅꯦ ꯑꯃꯨꯛ ꯁꯅꯗꯣꯏꯁꯦ
ꯑ ꯁꯅꯕꯅꯣ
ꯍꯥꯥ
ꯅꯥ
ꯍꯧꯖꯤꯛꯈ꯭ꯔꯣ ꯇꯥꯕꯣ ꯇꯥꯕ꯭ꯔꯣ ꯇꯥꯕ꯭ꯔꯣ ꯇꯥꯗꯕ꯭ꯔꯣ ꯍꯂꯣ
ꯇꯥꯕ꯭ꯔꯣ
ꯑꯣ ꯇꯥꯏꯌꯦ ꯇꯥꯏꯌꯦ ꯇꯥ ꯇꯕ꯭ꯔꯣ ꯑꯩ
ꯦ ꯍꯥꯎ ꯇꯥꯏꯌꯦ
ꯑ ꯑ ꯑ ꯍꯧꯖꯤꯛꯀ ꯑꯥ ꯑ
ꯀꯦꯍꯕꯥ
ꯅꯪ ꯅꯪ ꯉꯁꯥꯏ ꯍꯥꯏꯕꯗꯣ ꯀꯥꯏ ꯍꯥꯏꯕꯅꯣ ꯍꯥꯏꯕꯅꯤꯗ ꯑꯩꯅ ꯐꯣꯟ ꯑꯃꯨꯛ ꯇꯥꯗꯕ
ꯀꯩ ꯌꯦꯟꯁꯥꯡ ꯆꯥꯔꯒꯦ ꯍꯪꯕꯅꯦ
ꯑꯣ ꯉꯁꯤ ꯌꯦꯟ ꯆꯥꯏ ꯅꯪꯗꯤ
ꯑꯩꯈꯣꯏꯗꯤ ꯆꯝꯊꯣꯡ ꯊꯣꯡꯉꯦ ꯅꯪꯗꯤ ꯅꯕꯨ ꯐꯠꯇꯕꯅꯤꯅ ꯅꯥꯇꯣꯝꯇ ꯆꯥꯊꯣꯛꯑꯦꯀꯣ ꯌꯦꯟꯗꯣ
ꯈꯣꯏꯗ ꯄꯤꯖꯗꯦꯀꯣ
ꯑꯁ ꯑꯩ ꯀꯒ꯭ꯔꯕꯅꯦ
ꯃꯇꯨꯡꯗꯤ ꯑꯗꯨꯃꯥꯏꯅ ꯇꯧꯅꯨꯀꯣ ꯑꯩ ꯁꯥꯎꯒꯅꯤ
ꯍ ꯁꯃꯥꯏꯗꯅ ꯄꯤꯔꯛꯀꯦ ꯄꯤꯔꯛꯀꯦ
ꯑꯗꯣ ꯑꯩꯗꯤ ꯣꯜꯗꯀꯣ
ꯍꯣꯏ
ꯍꯥꯏꯗꯤ ꯃꯤ ꯑꯅꯤ ꯑꯅꯤ ꯑꯅꯤ ꯀꯩꯅꯣ ꯇꯧꯕ ꯌꯥꯏꯌꯦ ꯑꯥ ꯑꯩꯗꯤ ꯑꯅꯤ ꯄꯥꯝꯕ ꯌꯥꯏꯌꯦ ꯅꯣꯏ ꯅꯣꯏꯗꯤ ꯌꯥꯗꯦ ꯑꯩꯗꯤ ꯌꯥꯏꯌꯦꯦ
ꯀꯅꯥ ꯀꯅꯥ ꯄꯥꯝꯕ꯭ꯔꯣ ꯑꯗꯨꯗꯤ
ꯎꯝ ꯍꯥꯏꯗꯤ ꯁꯤꯌꯥꯔꯁꯨ ꯄꯥꯝꯃꯦ ꯑꯗꯨꯒ ꯎꯝ ꯃꯕꯦ ꯄꯦꯁꯨ ꯄꯥꯝꯃꯤ
ꯕꯥꯄꯦꯁꯨ ꯄꯥꯝꯃꯤ ꯍꯣꯏ ꯕꯥꯄꯦꯁꯨ ꯑꯩꯗꯤ ꯄꯥꯝꯃꯤꯗ
ꯎꯝ ꯅꯪꯗꯤ ꯌꯥꯗꯦ ꯑꯩ ꯈꯛꯇꯅꯦ
ꯀꯩꯒꯤ
ꯎꯝ ꯑꯩꯔꯣ ꯑꯩꯗꯤ ꯍꯧꯖꯤꯛꯅꯦ ꯑꯩ ꯑꯩ ꯅꯪ ꯅꯪ ꯑꯩ ꯈꯪꯗ ꯃꯥ ꯑꯩ ꯆꯤꯞ ꯃꯤꯅꯤꯁꯇꯔꯅꯤ
ꯍꯥ ꯅꯪ ꯆꯤꯐ ꯃꯤꯅꯤꯁꯇꯔꯅꯦ
ꯑꯥꯎ
ꯂꯣꯏꯔꯦ ꯀ ꯍ ꯃꯤꯁꯇꯕꯨ ꯀꯣ ꯇ ꯍ
ꯅꯪꯗꯤ ꯌꯥꯗꯦꯀꯣ
ꯑ ꯌꯥꯗꯦ ꯌꯥꯗꯦ
ꯅꯪꯗꯤ ꯁ꯭ꯔꯣ ꯉꯁꯤꯗꯣ ꯌꯦ ꯍꯣꯏ
ꯌꯥꯝꯗꯤ ꯆꯥꯗꯦꯗ
ꯌꯦ ꯊꯣꯡꯉꯗꯤ ꯌꯥꯝ ꯆꯥꯎꯋꯦ ꯌꯥꯗ꯭ꯔꯣ ꯁꯥꯕꯅꯦ
ꯊꯣꯡꯉ
ꯑꯗꯨ ꯆꯝꯊꯣꯡꯗꯤ ꯌꯥꯎꯗ꯭ꯔꯣ
ꯆꯥꯝꯊꯣꯡ ꯍꯥꯏꯕꯨ ꯀꯩꯅꯣ
ꯆꯝꯐꯨꯠ
ꯆꯝꯐꯨ ꯆꯝꯐꯨꯗꯤ ꯌꯥꯎꯗꯦ ꯍꯣꯏ ꯍꯣꯏ
ꯈꯨꯠꯅ ꯁꯥꯎꯔꯅꯤ ꯅꯪꯗꯣ ꯑꯗꯨꯗꯤ ꯍꯣꯔꯦꯟ ꯑꯍꯤꯡ
ꯌꯦꯟ ꯊꯣꯡꯉꯒ ꯑꯩꯕꯨꯁꯨ ꯌꯥꯎꯕꯤꯗꯦꯅ ꯁꯥꯎꯔꯅꯤꯀꯣ ꯆꯝꯐꯨꯠꯅ ꯅꯪꯕꯨ
ꯆꯝꯐꯨꯠ ꯅꯠꯇꯕ ꯏꯔꯣꯟꯕ ꯑꯣꯏꯅ ꯌꯥꯎꯔꯤꯅꯤ
ꯏꯔꯣꯝꯕ ꯏꯔꯣꯝꯕꯗꯤ ꯍꯔꯥꯎꯔꯝꯃꯅꯤ ꯑꯗꯨꯕꯨ ꯏꯔꯣꯝꯕꯗꯤ ꯀꯣ ꯅꯪꯅ ꯆꯥꯒꯅꯤ ꯈꯟꯕꯗ ꯀꯞꯄꯝꯃꯅꯤ
ꯄꯣꯛꯛꯇ ꯌꯥꯝ ꯂꯥꯎꯕꯅ ꯂꯣꯏꯔꯦ ꯏꯔꯣꯟꯕꯗꯨ
ꯇꯨꯃꯟ ꯑꯩꯕꯨ ꯃꯤ ꯐꯠꯇꯕꯅ ꯆꯥꯈꯤꯗꯣꯔꯦ ꯑꯍꯥ ꯀꯞꯄꯝꯝꯕꯅꯤ ꯌꯔꯣꯟꯝꯕꯗꯣ
ꯅꯗꯤ ꯐꯠꯇꯦ ꯅꯗꯤ ꯅꯠꯇ ꯄꯁꯊ ꯌꯦ ꯂꯩꯔꯣꯝꯕꯒ ꯇꯝꯃꯤꯒꯦ ꯍꯧꯖꯤꯛ ꯀꯩꯗꯧꯔꯤꯒꯦ
ꯀꯣꯂꯦꯖ ꯇꯝꯃꯤꯌꯦ ꯅꯪꯗꯤ
ꯎꯝ ꯑꯩꯗꯤ ꯀꯣꯂꯦꯖ ꯇꯝꯗ꯭ꯔꯦ ꯑꯩꯗꯤ ꯇ꯭ꯔꯦꯞ ꯂꯣꯏꯔꯒꯅꯦ ꯑꯩꯗꯤ ꯀꯩꯅꯣ ꯆꯪꯉꯦ ꯑꯩꯗꯤ ꯒꯤꯇꯨꯡꯒꯤ ꯂꯥꯏꯟꯗ ꯆꯪꯉꯤ
ꯃꯄꯥꯟꯂꯣꯝꯗ ꯂꯩꯕ꯭ꯔꯣ
ꯎꯝ ꯂꯩꯇꯦ ꯃꯅꯤꯄꯨꯔꯗ ꯅꯪ ꯌꯇꯒꯤ ꯂꯥꯏꯟ ꯍꯥꯏꯕꯁꯦ
ꯈꯪꯗꯗ
ꯈꯪꯗꯤꯌꯦ
ꯒꯥꯏꯂꯥꯏꯟ ꯍꯥꯏꯕ꯭ꯔꯣ
ꯅꯠꯇꯦ ꯃꯤꯉꯣꯟꯗꯒꯤ ꯇꯨꯝ ꯊꯤꯟꯕ ꯇꯝꯕꯗꯣ ꯀꯩ ꯀꯧꯒꯦ
ꯃꯤꯉꯣꯟꯗꯒꯤ ꯇꯨꯡꯊꯤꯟꯕ
ꯎꯝ ꯃꯤꯉꯣꯟꯗ ꯍꯤꯗꯥꯛ ꯀꯥꯞꯄꯗꯣ ꯑꯗꯨ ꯊꯕꯛꯇꯣ ꯇꯧꯋꯦ
ꯑꯣ ꯑꯣ ꯅꯔꯁꯤꯡ ꯇꯝꯃꯤꯕꯣ
ꯑꯩꯗꯤ ꯑꯆꯧꯕ ꯊꯕꯛꯅꯦ
ꯗꯣꯛꯇꯔ ꯑꯣꯏꯔꯕꯅꯤꯅ
ꯑ ꯅꯪꯗꯤ ꯄꯥꯝ ꯄꯥꯥꯎꯒꯦ
ꯍꯥꯥ
ꯀꯔꯤ ꯐꯦꯚꯔꯥꯏꯠ ꯀꯂꯔ ꯑꯣꯏꯒꯦ
ꯑꯩꯁꯦ ꯐꯦꯚꯣꯔꯥꯏꯠ ꯀꯣꯂꯔꯔꯣ
ꯎꯝ
ꯕꯕꯤ ꯄꯤꯡ
ꯕꯦꯕꯤ ꯄꯦꯡ ꯅꯨꯄꯤꯅ ꯄꯥꯝꯒꯗꯕ ꯄꯣꯠꯅꯤ ꯃꯗꯨꯗꯤ ꯅꯪ ꯅꯨꯄꯥꯃꯜꯗꯤ ꯅꯨꯄꯤ ꯃꯥꯜꯂꯦꯀꯣ
ꯑꯩꯖꯤ ꯇꯧꯕꯅꯤꯅ ꯑꯗꯨ ꯇꯧꯖꯕꯅꯤ ꯅꯪ ꯀꯥꯏ ꯍꯒꯦ ꯍꯥꯏꯕꯗꯣ
ꯅꯪ ꯁꯤꯁꯇꯔ ꯀꯧꯔꯒꯦꯀꯣ ꯑꯩꯅ
ꯍꯣꯏ
ꯎ ꯂꯪꯗꯤ ꯀꯔꯤ ꯀꯔꯤ ꯋꯥꯔꯤ ꯇꯥꯒꯦ ꯑꯩꯗꯤ ꯀꯣ ꯀꯣ ꯑꯩꯗꯤ ꯔꯦꯠ ꯄꯥꯝꯃꯦ ꯅꯪꯗꯤ ꯔꯣꯅꯥꯜꯗꯣ ꯅꯠꯇꯕꯅꯤꯅ ꯄꯤꯡ ꯍꯥꯏꯌꯦ ꯅꯪꯗꯤ ꯀꯩꯅꯣꯅꯦ ꯃꯦꯁꯤꯅꯦ
ꯑꯩ ꯔꯣꯅꯦꯜꯗꯣꯅꯤ ꯀꯩꯅꯣ
ꯑꯗꯨꯒ ꯅꯪ ꯄꯤꯡ ꯕꯦꯕꯤ ꯄꯤꯡ ꯍꯥꯏꯌꯦ ꯑꯩ
ꯐꯥꯒꯤ ꯇꯧꯕꯅꯦꯕ ꯕ꯭ꯂꯦꯛꯅꯦꯕ ꯑꯩꯒꯤ ꯐꯦꯚꯣꯔꯦꯠ ꯀꯂꯔꯁꯦ ꯀꯅꯥꯅꯣꯗꯤ ꯕꯦꯕꯤ ꯄꯤꯡ ꯄꯥꯝꯒꯗ꯭ꯔꯣꯅꯦ
ꯍꯥꯥ
ꯅꯨꯄꯥꯅꯕꯨ ꯕꯦꯕꯤ ꯄꯤꯡ ꯀꯃꯥꯏꯅ ꯄꯥꯝꯒꯗ꯭ꯔꯣ ꯍꯥꯏ
ꯑꯗꯨꯅꯦ ꯅꯨꯄꯥꯅꯕꯨ ꯕꯦꯕꯤ ꯄꯤꯡ ꯄꯥꯝꯒꯗ꯭ꯔꯣꯅꯦ
ꯎ
ꯄꯥꯝꯗꯦ ꯄꯥꯝꯗꯦ
ꯍꯝ ꯍꯝ ꯍꯦ ꯅꯪꯗꯤ ꯀꯅꯥꯒ ꯂꯩꯔꯤꯅꯣ ꯅꯪ ꯀꯩꯗꯧꯔꯤꯅꯣ ꯅꯪꯀꯣ ꯊꯦꯡꯉꯀꯥꯟꯁꯤꯗ ꯂꯝ ꯍꯦꯜꯂ ꯂꯩꯔꯕ ꯃꯥꯜꯂꯦ
ꯕꯣꯔ ꯌꯦꯡꯕ ꯂꯣꯏꯔꯒ ꯂꯩꯕꯅꯤ ꯀꯩꯅꯣ
ꯅꯪꯗꯣ ꯒꯦꯁ ꯇꯧꯋꯣꯀꯣ ꯅꯪꯒ ꯑꯩꯒꯁꯦ ꯀꯅꯥꯅ ꯍꯜꯂꯝꯗꯧ ꯃꯥꯜꯂꯦ
ꯅꯪꯅ ꯍꯥꯥꯟꯂꯝꯂꯝꯒꯅꯤꯗ
ꯑꯁ ꯂꯣ ꯑꯣꯏꯔꯦꯗ ꯅꯪꯒꯤꯗꯨꯗꯤ ꯎꯝ ꯀꯣꯕꯔꯗ ꯖꯁ ꯇꯧꯔꯦ ꯟꯁꯁ ꯄꯥꯏ ꯀꯕꯔꯗ ꯇꯥꯔꯦ ꯅꯪꯤꯁꯤꯤ
ꯅꯪ ꯅꯪ ꯆꯍꯤ ꯀꯌꯥ ꯁꯨꯔꯦ
ꯑꯥ ꯃꯗꯨ ꯃꯗꯨꯗꯤ ꯑꯩꯗꯤ ꯌꯥꯝꯗ꯭ꯔꯤꯗ ꯑꯩꯗꯤ ꯌꯥꯝꯕ ꯅꯠꯇꯦ
ꯀꯩꯅꯣ ꯃꯁꯤꯡꯗꯣ ꯍꯥꯏꯔꯣ ꯀꯩꯅꯣ ꯇ꯭ꯋꯦꯟꯇꯤ ꯇ꯭ꯋꯦꯟꯇꯤ ꯊ꯭ꯔꯤ
ꯑꯗꯨꯪꯅꯅꯦꯀꯣ ꯒꯦꯁ ꯑꯗꯨꯝ ꯇꯧꯖꯔꯣ
ꯅꯠꯇꯦ ꯅꯪ ꯍꯥꯏꯔꯣ ꯆꯨꯝꯕ꯭ꯔꯥ ꯂꯥꯟꯕ꯭ꯔꯥ
ꯅꯪ ꯅꯪꯗꯤ ꯑ ꯅꯪ ꯑꯗꯨ ꯇꯥꯕꯗꯀꯣ ꯅꯪꯁꯨꯅꯦ ꯎꯝ ꯀꯩꯅꯣ ꯃꯥꯜꯂꯦ ꯑꯍꯟ ꯃꯥꯂꯦ
ꯀꯥꯏꯗ ꯑꯍꯥꯟꯕꯗ ꯑꯩꯕꯨ ꯂꯣꯏꯔꯦ ꯑꯩꯕꯨ ꯑꯍꯥꯟꯕ ꯑꯣꯏꯔꯦ ꯍꯥꯏꯔꯗꯤ ꯑꯩꯗꯤ ꯆꯍꯤ ꯀꯨꯟꯃꯥꯊꯣꯏ ꯈꯛꯇꯅꯤ ꯀꯩꯅꯣ ꯇ꯭ꯋꯦꯟꯇꯤ ꯋꯥꯟ
ꯎꯕ꯭ꯔꯥ ꯇꯥꯕ꯭ꯔꯣ
ꯍꯣꯏ ꯍꯣꯏ
ꯎꯝ
ꯎ ꯎ ꯑ ꯆꯁꯨ ꯀꯥꯏꯗꯦꯗ ꯃꯤꯗꯤ ꯑꯗꯨꯝ ꯍꯥꯏꯩꯔꯒ ꯂꯩꯔꯦ ꯀꯅꯣ
ꯎꯝ ꯑꯗꯨꯗ ꯅꯪ ꯁꯠꯇ꯭ꯔꯣ
ꯍꯥꯥ
ꯀꯨꯜ
ꯀꯣꯏꯕ
ꯑꯥ
ꯀꯣꯏꯕꯗꯤ ꯑꯗꯨꯝ ꯆꯠꯂꯤꯗ ꯅꯪꯗꯤ
ꯎꯝ ꯍꯝ ꯆꯇ
ꯆꯠꯇꯦ
ꯎꯝ
ꯆꯠꯂꯣꯅ ꯀꯣꯏꯕꯗꯤ ꯍꯛꯆꯥꯡ ꯐꯅꯕꯅꯤ ꯀꯩꯅꯣ
ꯎꯝ ꯍꯗꯣꯅꯦꯁꯥꯡ ꯑꯩꯗꯤ ꯁꯤꯂꯣꯒꯥꯁ ꯈꯅꯤ
ꯑꯦꯁ ꯍꯧꯖꯤꯛꯇꯤ ꯃꯇꯝ ꯅꯠꯇꯦ ꯎ
ꯀꯩꯅ ꯍꯥꯏꯁꯦ
ꯀꯣꯏꯕ ꯆꯠꯄ ꯃꯇꯝ ꯅꯠꯇꯦꯕ ꯍꯧꯖꯤꯛꯇꯤ
ꯎꯝ ꯃꯥꯅꯤ ꯃꯥꯅꯤ ꯌꯦ ꯀꯣꯏ
ꯑ
ꯎꯝ ꯑꯩꯈꯣꯏꯁꯤ ꯃꯅꯥꯛꯇ ꯑꯩ
ꯍꯧꯖꯤꯕ ꯍꯧꯖꯤꯛꯕ꯭ꯔꯣ ꯍꯧꯖꯤꯛ ꯔꯣ ꯍꯥꯏꯁꯦ ꯍꯧꯖꯤꯛ ꯅꯣꯏ ꯆꯦ ꯃꯅꯥꯛꯇ ꯆꯠꯀꯅꯤ ꯍꯥꯏꯕ꯭ꯔꯣ ꯍꯥꯏꯕ ꯍꯧꯥꯎꯖꯤ ꯅꯣꯏ ꯅꯣꯏ ꯑ
ꯍꯧꯖꯤꯛꯅꯠꯇꯤꯌꯦ
ꯍꯣꯏ ꯍꯣꯏ
ꯎꯝ ꯅꯪ ꯃꯪ ꯐꯔꯣꯀꯣ